ꯍꯜꯂꯣ
ꯑꯥ
ꯑꯣ ꯇꯥꯕ꯭ꯔꯣ ꯗꯧꯔꯤꯅ ꯀꯩꯁꯨ ꯇꯧꯗꯦ ꯐꯣꯟ ꯌꯦꯡ ꯂꯩꯔꯕꯅꯦ
ꯆꯞ ꯃꯅꯌꯦꯁꯨ
ꯎꯝ ꯑ
ꯀꯅꯥ ꯀꯅꯥ ꯂꯩꯔꯤꯅꯣ ꯏꯊꯟꯗ
ꯑꯦꯁ ꯀꯩꯒꯤ ꯏꯊꯟꯗ ꯂꯩꯕ
ꯏꯊꯟꯗ ꯑꯗꯨꯝ ꯂꯩꯌꯦꯗ
ꯎꯝ
ꯅꯨꯡꯇꯤꯒꯤ
ꯑꯥ ꯉꯁꯤ ꯀꯩ ꯌꯦꯟꯁꯥꯡ ꯆꯛ ꯇꯥꯒꯦ
ꯑꯥ
ꯀꯩꯖꯥꯡ ꯆꯒ
ꯈꯃꯦꯟꯅꯥ ꯈꯥꯕꯖꯥꯔꯦ
ꯑꯩꯅ ꯅ ꯊꯉꯕ
ꯑꯩꯅ ꯊꯣꯡꯗ꯭ꯔꯤꯁꯤ ꯀꯅꯥ ꯊꯣꯡꯗꯣꯏꯅꯣ
ꯑꯩ ꯏꯃꯥꯟ ꯊꯣꯡꯁꯤ ꯌꯥꯏꯗꯅ
ꯅꯪ ꯊꯣꯡꯉꯝꯒꯦ ꯍꯥꯏꯔꯣ
ꯑꯁ ꯑꯩ ꯊꯣꯡꯉꯨ ꯌꯥꯏ
ꯅꯪ ꯊꯣꯡꯕꯤꯌꯨꯁꯨ ꯍꯥꯏꯗꯅ ꯑꯩ ꯀꯃꯥꯏꯅ ꯊꯣꯡꯅꯤ
ꯑ ꯌꯦꯟ ꯇꯣꯡꯝꯕ ꯂꯥꯎꯗꯗꯤꯦ
ꯏꯂꯥꯛꯀꯦ ꯅꯨꯇ ꯏꯂꯀꯦ
ꯑꯗꯨꯗꯤ ꯅꯨꯡꯇꯤꯒꯤ ꯂꯥꯛꯅꯤ ꯅꯨꯡꯇꯤꯒꯤ ꯊꯣꯡꯕ ꯇꯥꯕꯅꯦ ꯑꯗꯨꯗꯤ
ꯎꯝ ꯃꯔꯛ ꯃꯔꯛꯇ ꯅꯪꯁꯨ ꯊꯣꯡꯕ ꯌꯥꯎꯗꯕꯅꯤ ꯀꯩꯅꯣ
ꯑꯁ ꯆꯥꯛ ꯊꯣꯡꯅꯕ ꯃꯤ ꯆꯦꯟ ꯇꯧꯔꯦ ꯑꯗꯨꯗꯤ
ꯎꯝ ꯆꯂ ꯆꯦꯔ ꯍꯥꯏꯗꯤ ꯀ꯭ꯌꯥ ꯍꯩꯇꯕꯅꯤꯅ ꯆꯥꯕ ꯌꯥꯅꯕꯗꯤ ꯑꯗꯨꯝ ꯇꯧꯏꯦ
ꯊꯣꯡꯕꯗꯤ ꯍꯩꯕ ꯅꯠꯇ꯭ꯔꯣ
ꯑ ꯍꯥꯏꯌꯦ
ꯌꯥꯝ ꯍꯩꯔꯕꯣ ꯃꯥꯁꯇꯔꯒ ꯍꯥꯏꯔꯕꯣ
ꯀꯥꯗ꯭ꯔꯤꯗ ꯑꯗꯨꯗꯤ
ꯑꯁ ꯑꯗꯨꯗꯤ ꯖꯨꯅꯤꯌꯔꯅꯤꯅꯦ
ꯎꯝ ꯅꯪꯒꯤ
ꯑꯩꯗꯤ ꯑꯁ ꯅꯨꯡꯇꯤꯒꯤ ꯊꯣꯡꯃꯟꯅ ꯇꯜꯂꯦ
ꯎꯝ ꯇꯣꯡꯒꯗꯕꯅꯤ ꯅꯪ ꯌꯨꯝ ꯄꯥꯑꯁꯨ ꯑꯗꯨꯝ ꯇꯣꯡꯒꯗꯕꯅꯤꯅ
ꯌꯨꯝ ꯄꯥꯂꯅꯤ ꯑꯩꯈꯣꯏ ꯅꯨꯄꯥ ꯊꯣꯡ ꯍꯟꯗꯣꯏꯅꯦ
ꯎꯝ ꯅꯪꯗꯤ ꯌꯥꯝ ꯉꯥꯡꯅꯤꯅ ꯑꯗꯨꯗꯤ
ꯅꯨꯄꯤꯅ ꯉꯝꯃꯦ ꯍꯥꯏꯕ꯭ꯔꯣꯅꯦ ꯆꯥ ꯊꯣꯡꯉꯗꯤ ꯑ
ꯑ ꯅꯨꯄꯥ ꯅꯨꯆꯥ ꯊꯣꯡꯈ꯭ꯔꯗꯤꯀꯣ ꯅꯨꯄꯤꯅ ꯉꯝꯕ ꯅꯨꯄꯥ ꯍꯥꯏ ꯑꯗꯨꯒꯤ ꯇꯪꯈꯥꯏꯁꯤꯕ ꯍꯥꯏꯕꯗꯨꯣ
ꯑꯁ ꯑꯗꯨꯃꯥꯏꯅ ꯍꯥꯏꯅꯗꯦꯗ
ꯑꯦꯁ ꯑꯩꯈꯣꯏꯗꯤ ꯑꯗꯨꯝ ꯍꯥꯏꯅ ꯑꯩꯗ ꯅꯤꯄꯥꯅ ꯆꯥꯛ ꯊꯣꯡꯉꯗꯤ ꯑꯗꯨꯝ ꯍꯥꯏꯅꯕꯅꯤ
ꯑꯁ ꯌꯥꯗꯦ ꯑꯗꯣ ꯑꯩꯅꯗꯤ ꯑꯗꯨꯃꯥꯏ ꯍꯥꯏꯁꯤꯗ ꯃꯔꯝ ꯃꯣꯛꯄ ꯍꯥꯏꯔꯦꯅꯤ
ꯃꯔꯝ ꯃꯨꯄ ꯍꯥꯏꯗꯧꯅꯦ ꯀꯩꯅꯣ ꯃꯥ ꯅꯨꯄꯤꯕꯨ ꯀꯩꯅꯣ ꯇꯧꯕꯅꯤꯅ
ꯎꯝ ꯖꯤ ꯗ ꯀꯥꯏꯑ ꯀꯥꯏ ꯆꯠꯀꯦ
ꯍꯤꯞ ꯍꯤꯄꯒꯂꯑ ꯑꯦꯝꯆ ꯇ ꯎꯝ ꯅꯇꯒꯤ ꯍꯤꯞꯒ ꯆꯥꯕꯒ ꯇꯨꯝꯝꯕ
ꯎꯝ ꯑꯩꯒ ꯆꯃꯅꯥ ꯏꯗ
ꯅꯪ ꯅꯪ ꯑꯣꯏꯅ ꯍꯦꯜꯂꯝꯃꯅꯤꯗ
ꯑꯥ ꯑꯩꯅ ꯑꯣꯏꯅ ꯍꯦꯜꯂꯦ ꯅꯝꯕꯣꯟꯟꯒꯤ ꯍꯦꯔꯥꯏꯦ ꯑꯗꯨ ꯑꯗꯨꯝ ꯇꯣꯡ ꯇꯨꯝꯃꯤꯗꯅ
ꯇꯨꯝꯃꯒ ꯃꯤ ꯑꯇꯣꯞꯄꯅ ꯆꯥꯛ ꯊꯣꯡꯕꯤꯔꯒ ꯊꯣꯡꯕꯤꯕꯗ ꯅꯪ ꯍꯧꯒꯠꯀꯁꯤ
ꯌꯥꯝ ꯅꯨꯡꯉꯥꯏꯔꯦꯅꯦ ꯑꯗꯨꯗꯤ
ꯑꯁ ꯅꯨꯡꯉꯥꯏꯕ ꯍꯦꯃꯝꯕꯗꯒꯤ ꯌꯥꯗꯣꯏꯅꯦ
ꯅꯨꯡꯉꯥꯏꯕ ꯍꯦꯃꯂꯗꯤꯀꯣ ꯇꯥꯟꯁꯤꯂꯛꯅꯤꯀꯣ
ꯑꯣ ꯌꯥꯝ ꯇꯜꯂꯦ ꯑꯩꯗꯤ
ꯑꯗꯨꯗꯤ
ꯎꯝꯕꯒ ꯇꯃꯒ ꯍꯥ ꯀꯏ ꯋꯥ
ꯅꯨꯄꯤ ꯊꯤꯕ ꯊꯤꯕ ꯀꯥꯟꯗꯗꯤ ꯀꯃꯥꯏꯅ ꯇꯧꯗꯣꯏꯕ ꯇꯜꯂꯗꯤ
ꯑꯁ ꯅꯨꯄꯤ ꯊꯤꯈ꯭ꯔꯗꯤ ꯑꯗꯨꯝ ꯅꯨꯡꯇꯤꯒꯤ ꯁꯨꯔꯗꯤ ꯂꯣꯏꯔꯦꯗꯅ ꯀ ꯈꯥ ꯐꯔ ꯀꯗ
ꯑꯗꯨꯗꯤ ꯅꯪ ꯅꯨꯄꯤꯕꯨ ꯊꯕꯛ ꯁꯨꯍꯟꯒ ꯅꯪꯅ ꯇꯨꯝꯃꯒ ꯆꯥꯕ ꯑꯣꯏꯗꯣꯏꯔꯣ ꯑꯗꯨꯗ
ꯑ ꯏꯗꯤ ꯌꯥꯝ ꯌꯥꯝ ꯐꯥꯎꯅꯦ
ꯌꯥꯝ ꯅꯣꯒꯜꯂꯦ ꯀꯩꯅꯣ
ꯅꯥꯔ ꯅꯒꯣ
ꯅꯪꯅꯦ
ꯑꯩꯗꯤꯟ ꯅꯣꯇꯦ
ꯅꯨꯐꯦꯠ ꯅꯐꯦꯠ ꯇꯧꯔꯤꯦꯔꯣ ꯑꯗꯨꯗꯤ
ꯑꯁ ꯅꯪ ꯅꯪ ꯇꯧꯔꯤꯅꯤ ꯅꯪ ꯇꯧꯗ꯭ꯔꯣ
ꯏꯀꯥꯏꯕ꯭ꯔꯣ
ꯅꯥꯒ
ꯑꯩꯍꯣ
ꯀꯈꯤꯇꯥꯔꯗꯤ ꯅꯪꯕꯨ ꯏꯀꯥꯏꯔꯗꯤ ꯂꯣꯏꯔꯦ
ꯏ ꯀꯥꯏꯗꯔꯗꯤ ꯅꯣꯀ ꯅꯦ
ꯑꯩꯗꯤ ꯑꯗꯨꯝꯅꯣ ꯀꯟꯕꯅꯤꯗ ꯃꯍꯧꯁꯥꯔꯤꯗ ꯑꯩꯗꯤ
ꯑꯗꯨꯗꯤ ꯐꯣꯝ ꯄꯥꯏꯈꯠꯇ꯭ꯔꯁꯨ ꯅꯣꯛꯑꯒ ꯂꯩꯕ꯭ꯔꯣ
ꯑꯥꯎ ꯈꯔ ꯈꯔ ꯃꯔꯛ ꯃꯔꯛꯇꯗꯤ ꯇꯧꯗꯦ
ꯃꯤꯒꯤ ꯐꯣꯟ ꯂꯥꯛꯑꯗꯤ ꯅꯨꯐꯦꯠꯅꯕ ꯏ ꯏ ꯇꯧꯈ꯭ꯔ ꯑꯗꯨꯗꯤ
ꯑꯣ ꯑꯗꯨꯝ ꯏ ꯏ ꯇꯧꯕꯅ ꯅꯪ ꯈꯨꯗꯣꯛꯇꯤ ꯀꯃꯥꯏꯅ ꯇꯧꯔꯥ ꯍꯥ ꯍꯥ ꯍꯥ ꯇꯧ꯭ꯔꯥ
ꯍꯣ ꯍꯣ ꯍꯣ ꯇꯋꯣꯏ
ꯇꯣꯏ ꯑꯁ ꯌꯥꯝ ꯅꯥꯏꯔꯦꯍꯦ ꯑ ꯑꯗꯨꯗꯤ ꯑꯍꯣ ꯍꯣ ꯍꯅꯣ ꯑꯗꯨꯅ
ꯑꯁ ꯉꯁꯥꯏ ꯅꯣꯛꯄ ꯂꯣꯏꯔꯀꯥꯟꯗ ꯑꯃꯨꯛꯀ ꯅꯣꯛꯑꯣ ꯍꯥꯏꯔꯗꯤ ꯑꯁ ꯅꯣꯛꯅꯤꯡꯗ꯭ꯔꯦ ꯍꯧꯖꯤꯛꯇꯤ
ꯑꯣ ꯍꯣꯔꯦꯟ ꯅꯣꯛꯅꯤꯡꯕ ꯃꯇꯝꯗ ꯑꯃꯨꯛ ꯍꯥꯏ ꯇꯧꯔꯑꯣ
ꯍꯣꯏ ꯍꯣꯏ ꯇꯧꯔꯛꯛꯇꯣꯏꯅꯦ ꯅꯨꯡꯇꯤꯒꯤ ꯇꯧꯔꯛꯗꯣꯏꯅꯦ
ꯆꯥꯛ ꯍꯤꯡꯁꯥꯡꯅꯤ ꯊꯣꯡꯉꯕꯣ
ꯃꯥꯜꯂꯤ
ꯎꯁꯤꯕ꯭ꯔꯣ ꯑꯣ ꯀꯗꯤ ꯉꯜꯂꯤ ꯄꯨꯡ ꯀꯌꯥꯗ ꯊꯪꯅꯤ
ꯄꯨꯣꯔꯦ ꯅꯨꯡꯗꯥꯗ
ꯅꯨꯡꯗꯥꯡꯗ ꯍꯥꯏꯕ
ꯎꯝ ꯅꯨꯡꯊꯤꯟꯗ
ꯑꯗꯨꯗꯤ ꯊꯦꯡꯃꯟꯗ꯭ꯔꯣ ꯄꯨꯡ ꯑꯍꯨꯝ ꯃꯈꯥꯏ ꯑꯍꯨꯝ ꯃꯈꯥꯏ ꯐꯥꯏ ꯑꯩ ꯁꯨꯔꯗꯤ ꯑꯗꯨꯝ ꯊꯣꯡꯕ ꯌꯥꯔꯦꯗ
ꯑꯁ ꯑꯩꯈꯣꯏꯗꯤ ꯑꯍꯨꯝ ꯃꯈꯥꯏ ꯍꯥꯏꯔꯗꯤꯀꯣ ꯀꯣꯏꯕ ꯆꯠꯄ ꯍꯧꯔꯅꯤ ꯍꯧꯖꯤꯛ
ꯍꯁ ꯔꯦꯗꯤꯄꯒꯗ ꯊꯣꯡ
ꯃꯉꯥ ꯃꯈꯥꯏ ꯅꯠꯇ꯭ꯔ ꯇꯔꯨꯛ ꯑꯗꯨꯃꯥꯏꯅ ꯑꯗꯨ ꯑꯗꯨ ꯃꯇꯝꯗ ꯆꯥꯛ ꯊꯣꯡ ꯃꯥꯍ
ꯑꯁ ꯑꯗꯨꯗꯤ ꯊꯦꯡ ꯆꯔꯃꯅꯤꯅ
ꯑꯗꯨꯗꯤ ꯅꯣꯏꯣꯏ ꯆꯥꯛ ꯆꯥꯕ ꯂꯣꯏꯔꯕꯣ ꯑꯗꯨꯗ
ꯑ ꯑꯩꯈꯣꯏꯗꯤ ꯄꯨꯡ ꯑꯍꯨꯝ ꯃꯈꯥꯏ ꯑꯗꯨꯗ ꯊꯣꯡꯉꯤ ꯑꯗꯨꯒ ꯃꯔꯤ ꯃꯉꯥꯗ ꯑꯗꯨꯝ ꯆꯥꯏ
ꯑꯁ ꯑꯁ ꯅꯨꯡꯗꯥꯡꯅ ꯆꯥꯡ ꯉꯥꯟꯕ꯭ꯔꯣ ꯑꯗꯨꯗ
ꯅꯨꯡꯗꯥꯡꯗ ꯂꯥꯝꯃꯗꯤ ꯑꯃꯨꯛ ꯆꯥꯔꯦꯗꯅ
ꯑꯗꯨꯗꯤ ꯅꯨꯡꯇꯤꯒꯤ ꯆꯥꯛ ꯆꯅꯨꯡ ꯅꯨꯡꯇꯤꯒꯤ ꯆꯥꯛ ꯀꯌꯥ ꯆꯥꯒꯦ ꯅꯣꯡꯃꯗꯤ
ꯑꯩꯉ ꯅꯣꯡꯃꯗ ꯃꯔꯛ ꯃꯔꯛꯇ ꯃꯉꯥ ꯁ ꯑ
ꯑꯥꯎꯕ
ꯆꯥꯒꯂ ꯆꯥꯛꯇꯤ ꯌꯥꯝꯃꯤꯕ ꯑꯗꯨꯒꯤ ꯆꯥꯗꯕ ꯌꯥꯗꯕ
ꯑꯁ ꯑꯁ ꯑꯁ
ꯕꯔꯥ ꯕꯨꯔꯥ ꯂꯩ ꯄꯈꯪ ꯈ ꯍꯤꯔꯣ ꯁꯥꯔꯗꯤ ꯑꯗꯨꯝ ꯆꯥꯛ ꯆꯥꯒ꯭ꯔꯅꯦ
ꯑꯁ ꯍꯦꯔꯣꯏꯟꯕꯨ ꯊꯤꯕ ꯑꯣꯏꯔꯕꯝꯅꯦ ꯆꯥꯛ ꯌꯥꯝ ꯆꯥꯗꯦꯅ ꯑꯁ ꯁꯣꯏꯔꯔꯣꯏ
ꯁꯣꯏꯔꯔꯣꯏ ꯅꯪꯗꯤ ꯌꯥꯝ ꯆꯥꯔꯝꯗꯣꯏ ꯃꯥꯜꯂꯦꯗ
ꯑꯩꯗꯤ ꯈꯤꯇꯪ ꯈꯤꯇꯪꯅꯦ ꯆꯥꯕ
ꯑꯩꯒꯤ ꯌꯥꯝ ꯌꯥꯝ ꯆꯥꯕ ꯌꯥꯗ꯭ꯔꯣ
ꯑꯁ ꯌꯥꯝ ꯆꯥꯔꯁꯨ ꯑ ꯄꯨꯛ ꯅꯨꯡꯉꯥꯏꯇꯦ
ꯑꯣꯕꯔ ꯆꯠꯂꯨꯗꯤꯒ ꯑꯁ ꯇꯨꯝꯕ ꯌꯥꯗꯕꯅꯤ ꯅꯣꯏ ꯅꯪ ꯈꯪꯗꯕ ꯍꯥꯏꯩꯅ
ꯎꯝ ꯗꯨꯗꯤ ꯈꯪ꯭ꯔꯦ
ꯀꯩꯗꯧꯔꯤꯅꯣ ꯀ꯭ꯔꯣꯈ꯭ꯔꯦ ꯈ꯭ꯔꯣꯀ꯭ꯔꯦ
ꯀ꯭ꯔꯣꯄ꯭ꯔꯒ ꯀ꯭ꯔꯣ꯭ꯔꯦꯒꯗ
ꯂꯦꯡꯕꯔꯣ
ꯀ꯭ꯔꯤ ꯃꯈꯣꯟꯅꯣ ꯈꯪꯗ꯭ꯔꯦ ꯑꯩꯁꯨ ꯍꯧꯖꯤꯛ ꯅꯨꯡꯁꯥ ꯊꯣꯛꯑꯦꯕ
ꯑꯣ
ꯑꯗꯨꯒꯤ ꯑ ꯃꯊꯥꯛꯇꯣ ꯃꯊꯥꯛꯀꯤꯗꯣ ꯅꯨꯡꯁꯥ ꯌꯥꯕꯅꯤꯅꯀꯣ ꯍꯧꯖꯤꯛ ꯀ꯭ꯔꯣꯛ ꯀ꯭ꯔꯥꯛ ꯀ꯭ꯔꯣꯛ ꯀ꯭ꯔꯥꯛ ꯇꯧꯋꯦꯕ
ꯗꯨꯡ ꯗꯨꯡ
ꯐꯔꯛ ꯐꯔꯛꯇ ꯅꯨꯡ ꯃꯊꯛꯀꯤꯗꯣ ꯑꯗꯨꯝ ꯇ꯭ꯔꯣ ꯇ꯭ꯔꯥ ꯇ꯭ꯔꯣ ꯇ꯭ꯔꯥ ꯇꯧꯋꯦꯕ ꯎꯝ ꯑꯗꯨ ꯀꯟꯅꯔꯤꯕ ꯑꯩꯈꯣꯏ ꯑꯗꯨꯗꯤ ꯑꯥꯎ ꯆꯨꯗꯤ ꯆꯨꯗꯦꯗ ꯅꯣꯡ ꯑꯗꯨꯝ ꯃꯪꯉꯦꯕ ꯆꯨꯗꯤ ꯆꯨꯗꯦ
ꯅꯣꯡꯃ ꯃꯤꯅ ꯃꯄꯥꯅ ꯂꯩꯒ ꯅꯨꯡꯁꯥ ꯅꯨꯡꯁꯥ ꯊꯣꯛꯂꯛꯑꯣ ꯍꯥꯏꯔꯣ
ꯑꯗꯨꯝ ꯍꯥꯏꯔꯤꯅꯦ ꯑꯩꯗꯤ
ꯏꯁ ꯌꯥꯝ ꯃꯥꯜꯂꯦꯗ
ꯃꯥꯉꯗꯤ ꯑꯗꯨꯅꯦ ꯈꯔ ꯈꯔ
ꯃꯥꯂꯝꯅꯤ ꯁꯛꯇꯨꯒ
ꯌꯥꯡ ꯅꯣꯀꯅꯣ ꯀꯩꯅꯣ ꯌꯥꯝ ꯅꯣꯀꯟꯒꯅꯨ ꯅꯣꯡꯀꯥꯟꯗꯤ ꯅꯥꯕꯅꯤ
ꯅꯪꯁꯨ ꯅꯣꯡꯅꯦꯗꯤ ꯅꯣꯛꯑꯗꯅ ꯀꯩꯒꯤ ꯈꯥꯡꯕ꯭ꯔꯥ
ꯅꯧꯅꯤꯡꯗꯕ ꯍꯥꯏꯅꯤꯅꯦ ꯀꯩꯅꯣ ꯑꯁ ꯅꯣꯡ ꯌꯥꯝ ꯌꯥꯝ ꯅꯣꯛꯑꯗꯤꯀꯣ ꯏꯅꯔꯖꯤ ꯃꯥꯡꯉꯅꯤ
ꯑꯣ ꯑꯩꯗꯤ ꯌꯥꯝ ꯅꯣꯛꯑꯗꯤꯦ ꯂꯥꯏ ꯌꯥꯝ ꯂꯥꯛꯑꯦ ꯑꯥ
ꯑꯦꯅꯔꯖꯤ ꯍꯟꯗ꯭ꯔꯦ ꯁꯨꯕꯗꯣ ꯅꯪꯒꯤꯗꯣ ꯋꯥꯟ ꯈꯛꯇ ꯇꯥꯑꯅꯤꯀꯣ ꯌꯥꯝꯅ ꯀꯩꯅꯣ ꯍꯣꯔꯦꯟꯒꯤꯁꯨ ꯍꯣꯔꯦꯟꯁꯨ ꯈꯔ ꯈꯥꯛꯑꯣ
ꯎꯝ ꯍꯣꯔꯦꯡꯒꯤꯗꯤ ꯌꯥꯝꯃꯤꯗ ꯇꯥꯛꯇ꯭ꯔꯁꯨ ꯌꯥꯔꯦ
ꯆꯥꯔꯖ ꯇꯧꯔꯤꯔꯥ ꯅꯨꯡꯇꯤꯒꯤ ꯑꯗꯨꯗꯤ
ꯎ ꯆꯥꯔꯁ ꯇꯧꯔꯦ ꯄꯨꯡ ꯄꯨꯡ ꯄꯨꯡ ꯑꯃ ꯑꯗꯨꯝ ꯌꯎꯔꯗꯤ ꯑꯗꯨꯝ ꯇꯧꯋꯦ ꯑꯗꯨꯅ
ꯌꯦ ꯎꯝ ꯐꯣꯟꯣꯟ ꯍꯦꯛ ꯂꯥꯛꯒꯣ ꯍꯥꯐꯦꯠ ꯅꯐꯦꯠ ꯇꯧꯔꯗꯤ ꯅꯣꯡꯃꯒꯤ ꯀꯌꯥ ꯑꯁ ꯀꯌꯥ ꯑꯃꯅꯦ ꯅꯣꯛꯄꯁꯦ ꯑꯁ ꯅꯨꯡꯇꯤꯒꯤ ꯆꯥꯔꯖ ꯑꯅꯤ ꯑꯍꯨꯝ
ꯑꯁ ꯌꯥꯝ ꯅꯣꯛꯀꯟꯕꯅꯦꯗ ꯅꯣꯛꯀꯟꯕ ꯃꯤꯁꯦ ꯌꯥꯝ ꯐꯩ ꯍꯥꯏꯔꯤꯅꯦ
ꯐꯩ ꯍꯥꯏꯌꯦ ꯑꯗꯣ ꯅꯪꯒꯤ ꯐꯗꯧ ꯃꯥꯜꯂꯦꯗ
ꯑꯁ ꯅꯁꯥ ꯑꯃ ꯇꯗ ꯈꯥꯏꯒꯅꯤ ꯑ ꯁꯥꯏꯗꯥ
ꯀꯅꯥꯅ ꯆꯥꯛ ꯊꯣꯡꯗꯣꯏꯅꯣ ꯅꯅꯥꯪ ꯊꯣꯡꯗꯣꯏꯔꯣ
ꯑ ꯏꯆꯦꯒ ꯏꯃꯥꯒ ꯊꯣꯡꯒꯦꯅꯦ ꯑꯅꯤ ꯃꯣꯏꯅꯤ ꯃꯗꯨ
ꯄꯥꯎꯕꯅꯣ
ꯑꯁ ꯑꯗꯨꯗꯤ ꯀꯝꯇꯗꯤ ꯃꯇꯇꯦꯡ ꯄꯥꯝꯕ ꯌꯥꯗ꯭ꯔꯦ
ꯍꯧꯖꯤꯛꯅꯤꯅꯦ ꯃꯇꯦꯡ ꯄꯥꯡꯅ ꯍꯧꯧꯔꯦ ꯍꯌꯦꯡꯋꯥꯏ ꯅꯪ ꯅꯨꯄꯤ ꯊꯤꯔꯀꯥꯟꯗ ꯄꯥꯝ ꯂꯩꯔꯣ ꯑꯗꯨꯗꯤ
ꯑ ꯑꯩ ꯅꯨ ꯄꯤ ꯊ ꯑ ꯑꯗꯨ ꯃꯇꯝꯗ ꯄꯥꯡꯗꯣꯏꯕ
ꯑꯗꯨꯗꯤ ꯅꯪ ꯅꯨꯄꯤꯅ ꯍꯥꯏꯕ ꯏꯜꯂꯅꯤ ꯅꯪ ꯑꯁ
ꯑꯁ ꯏꯂꯣꯍꯦ ꯃꯥꯅꯦ ꯅꯝ ꯍꯗꯤ ꯇꯣ ꯅ ꯃꯥꯅ ꯂꯝ ꯍꯦꯟꯕ ꯌꯥꯗꯣꯏꯕ ꯌꯥꯔꯦ ꯑꯩꯅ ꯉꯝꯒꯅꯤ
ꯑꯁ ꯑꯁ ꯑꯁ ꯃꯨꯊꯟꯗ ꯍꯥꯔꯒ ꯃꯨꯊꯟꯗ ꯅꯣꯛꯏꯅꯦ
ꯅꯪ ꯅꯨꯄꯥꯕꯨ ꯅꯪꯅ ꯉꯥꯡꯒꯗꯧ ꯃꯥꯜꯂꯦꯕ
ꯍꯥꯥ
ꯅꯪ ꯅꯨꯄꯥꯕꯨ ꯅꯪꯅ ꯉꯝꯒꯗꯧ ꯃꯥꯜꯂꯦꯕ
ꯍꯣꯏ ꯑꯩꯅ ꯉꯝꯗꯣꯏꯁꯦ ꯀꯅꯥ ꯉꯝꯗꯣꯏꯅꯣ ꯀꯩꯅꯣ ꯑꯃ ꯑꯃ ꯑꯩꯈꯣꯏ ꯅꯨꯄꯥꯁꯨ ꯑꯩꯒꯤ ꯋꯥ ꯎꯝ ꯈꯔ ꯇꯥꯕ ꯇꯥꯕ ꯃꯥꯒꯤꯁꯨ ꯑꯩꯅ ꯈꯔ ꯇꯥꯕꯗ ꯑꯗꯨꯃꯥꯏꯅ ꯇꯧꯕꯗꯗꯤ ꯀꯩꯅꯣ
ꯇꯪꯈꯥꯏ ꯇꯪꯈꯥꯏ ꯇꯧꯔꯗꯨꯅ ꯑꯗꯨꯗꯤ
ꯇꯪꯈꯥꯏ ꯇꯪꯈꯥꯏꯅꯤ
ꯑꯥ
ꯇꯪꯈꯥꯏ ꯇꯪꯈꯥꯏ ꯇꯧꯗꯣꯏꯅꯦ
ꯎꯝ
ꯑꯃꯅ ꯑꯁ ꯇꯪꯈꯥꯏ ꯇꯧꯗ ꯑꯩꯁ ꯀꯅꯥ ꯆꯨꯝꯅꯤ ꯉ ꯅꯍ ꯉꯥꯎꯅꯤꯗꯣ ꯈꯜꯂꯔ ꯑꯁ ꯄꯪꯁꯜꯥꯎꯗ ꯁꯥꯎꯅꯔꯅꯤ ꯑꯗꯨ